ꯅꯨꯡꯉꯥꯏꯔꯤꯕꯣ ꯅꯨꯡꯉꯥꯏꯔꯤꯌꯦ ꯁꯨꯝ ꯍꯤꯞꯄꯝꯕꯅꯤꯗ
ꯅꯨꯡꯉꯥꯏꯔꯤꯕꯣ ꯅꯪꯗꯤ
ꯅꯨꯡꯉꯥꯏꯔꯤ ꯍꯣꯏ ꯀꯩꯀꯩ ꯇꯧꯔꯤꯒꯦ ꯅꯪꯗꯤ ꯑꯩꯈꯣꯏꯗꯤ ꯉꯁꯤꯁꯤ ꯂꯧꯕꯨꯛ ꯆꯠꯂꯤꯌꯦ ꯂꯧꯗ ꯊꯕꯛ ꯁꯨꯔꯤꯌꯦ ꯅꯣꯏꯗꯤ ꯂꯧ ꯆꯠꯇꯕ꯭ꯔꯣ ꯑꯩꯈꯣꯏꯗꯤ ꯂꯧ ꯂꯣꯏꯈꯤꯗꯧꯔꯦ ꯂꯤꯡꯉꯦ ꯑꯩꯈꯣꯏꯗꯤ ꯍꯧꯔꯤ ꯀꯃꯥꯏ ꯀꯃꯥꯏ ꯇꯧꯔꯤ
ꯎꯝ ꯁꯤꯗ ꯂꯦꯜꯂꯒ ꯂꯩꯌꯦꯗ
ꯅꯪꯒꯤ ꯊꯕꯛꯇꯣ ꯀꯃꯥꯏ ꯇꯧꯔꯒꯦ
ꯑꯩ ꯊꯕꯛꯁꯦ ꯂꯧ ꯑꯃꯨꯛ ꯆꯠ ꯌꯨꯝꯗ ꯑꯃꯨꯛ ꯂꯩ ꯑꯗꯨꯝ ꯄꯪꯂꯩ ꯂꯩ ꯍꯥꯏꯇꯥꯔꯦꯀꯣ
ꯑꯣ ꯅꯣꯏ ꯃꯃꯥ ꯕꯥꯕꯥ ꯍꯣꯏꯗꯤ
ꯑꯩꯈꯣꯏ ꯏꯃꯥ ꯕꯕꯥꯈꯣꯏꯁꯨ ꯑꯗꯨꯝ ꯂꯧ ꯆꯠꯂꯒ ꯂꯩꯌꯦ ꯑꯩꯈꯣꯏ ꯄꯨꯟꯅ
ꯀꯅꯥ ꯀꯅꯥ ꯂꯩꯔꯤꯅꯣ ꯍꯧꯖꯤꯛ ꯍꯧꯖꯤꯛꯇꯤ ꯏꯇꯣꯝꯇꯥ ꯂꯩꯌꯦ
ꯅꯪ ꯀꯅꯥ ꯀꯅꯥ ꯂꯩꯔꯤꯒꯦ ꯍꯧꯖꯤꯛ ꯍꯧꯖꯤꯛꯇꯤ ꯏꯇꯣꯝꯇꯥ ꯂꯩꯌꯦ ꯅꯣꯏ ꯅꯣꯏꯒꯤ ꯎꯝ ꯀꯩꯅꯣꯗꯨ ꯆꯥꯎꯔꯕꯣ ꯍꯩꯗꯨ ꯑꯩꯈꯣꯏ ꯍꯩꯗꯨꯔꯣ ꯎꯝ
ꯆꯥꯎꯗꯅ ꯃꯨꯟꯗꯨꯅ ꯑꯃꯨꯛ ꯂꯣꯏꯔꯅꯤꯗ ꯆꯥꯕ
ꯑꯩꯒꯤ ꯈꯔ ꯄꯤꯔꯛꯑꯣ ꯍꯥꯏꯔꯒ ꯄꯤꯔꯛꯀꯦ ꯇꯧꯕꯅꯦ ꯍꯟꯗꯛꯁꯦ ꯑꯩ ꯊꯕꯛ ꯈꯔ ꯆꯤꯟꯕꯀꯣ ꯎꯝ ꯑꯣ ꯊꯕꯛ ꯌꯥꯝ ꯆꯤꯟ ꯃꯥꯜꯂꯤꯅꯦ
ꯆꯤꯜꯂꯤ ꯍꯥꯏꯇꯥꯔꯦꯅꯦꯀꯣ
ꯎꯝ ꯋꯥꯔꯤ ꯀꯩ ꯁꯥꯥꯁꯦ ꯍꯥꯏꯅꯣ
ꯅꯪ ꯋꯥꯔꯤ ꯂꯤꯔꯛꯀꯦꯔꯥ
ꯅꯣꯡꯃꯅꯦ ꯎꯝ ꯂꯩꯁꯥꯕꯤ ꯑꯃ ꯆꯤꯡ ꯀꯥꯔꯒꯅꯦ
ꯃꯣꯏ ꯊꯣꯛꯄ ꯖꯥꯠꯅꯤꯗ ꯑꯣꯟꯊꯣꯛꯄꯅꯤꯗ ꯄꯩꯁꯥꯒꯩꯗꯨꯅ ꯑꯗꯨꯒꯅꯦ ꯄꯥꯈꯪꯗꯨꯅ ꯇꯨꯡꯗ ꯆꯠꯂꯤꯅꯦꯕ ꯄꯥꯈꯪꯗꯨꯅ ꯈꯪꯗꯅ ꯆꯣꯡꯊꯣꯛꯑꯦ ꯍꯥꯏꯗꯨꯅꯤ ꯎꯝ
ꯑꯣꯟꯊꯣꯛꯄꯅꯤꯗ
ꯑꯩ ꯍꯟꯗꯛꯁꯦ ꯂꯣꯛ ꯈꯨꯨꯕꯗꯅꯦꯀꯣ ꯍꯤꯗꯥꯛꯒꯁꯨ ꯆꯥꯗꯦꯕꯀꯣ
ꯍꯟꯗꯛꯁꯦ ꯃꯤ ꯌꯥꯝ ꯅꯥ ꯅꯥ ꯅꯥꯕꯅꯤꯀꯣ ꯁꯤꯖꯟ ꯆꯦꯟꯖ ꯑꯣꯏꯕ ꯑꯩꯀꯣ
ꯎꯝ
ꯑꯏꯪ ꯑꯁꯥ ꯑꯣꯟꯅꯕꯒꯤ ꯀꯣ
ꯑꯣ ꯊꯥꯕꯛ ꯆꯠꯇ꯭ꯔꯣ ꯉꯁꯤꯗꯤ
ꯑꯩ ꯂꯧ ꯆꯠꯂꯦ ꯍꯥꯏꯔꯤꯁꯦ ꯀꯅꯥꯗꯅꯣ
ꯑꯩ ꯊꯥꯕꯛꯁꯨ ꯇꯧꯗꯕꯗꯨ ꯑꯩꯒꯤ ꯊꯥꯕꯛ ꯍꯥꯏꯕꯕꯨ ꯅꯪꯁꯨꯕ ꯑꯩꯅꯦ ꯉꯁꯤꯁꯦ ꯕꯖꯥꯔ ꯆꯠꯂꯤꯅꯦꯕꯀꯣ ꯑꯗꯨꯒꯅꯦ ꯌꯨꯝ ꯍꯟꯗꯕꯤꯗꯀꯣ ꯕꯖꯥꯔꯗ ꯂꯩꯌꯦꯕ ꯑꯗꯣ ꯑꯩꯈꯣꯏ ꯃꯥ ꯍꯣꯏꯅ ꯑꯩ ꯂꯥꯛꯇ꯭ꯔꯦꯅ ꯐꯣꯟ ꯇꯧꯔꯛꯄꯁꯤꯗꯤ ꯑꯩꯅ ꯄꯥꯏꯈꯠ ꯄꯤꯗꯕ ꯅꯨꯡꯉꯥꯏꯔꯝꯅꯤ ꯅꯣꯏ ꯃꯥꯗꯣ ꯎꯝ
ꯈꯪꯗꯦ ꯃꯣꯏ ꯃꯆꯥꯅꯨꯄꯤ ꯃꯅꯥꯛ ꯆꯠꯂꯣ ꯍꯥꯏꯁꯨ ꯌꯥꯗꯦ ꯃꯆꯥꯅꯨꯄꯥ ꯃꯅꯥꯛ ꯆꯠꯂꯣ ꯍꯥꯏꯁꯨ ꯁꯨ ꯌꯥꯗꯦ ꯑꯩꯒꯤ ꯅꯥꯛꯇ ꯁꯨꯝ ꯂꯩꯒꯦ ꯍꯥꯏꯌꯦ ꯈꯪꯗꯦ ꯑꯩꯗꯤ ꯊꯥꯛꯄ ꯉꯝꯗ꯭ꯔꯕꯁꯤꯅ ꯋꯥꯏꯔꯦ
ꯈꯔꯅ ꯂꯨꯅ ꯇꯧꯕꯤꯕ ꯃꯥꯜꯂꯦꯀꯣ ꯑꯗꯨꯗꯤ
ꯆꯠꯂ ꯆꯠꯂꯒꯕ ꯍꯥꯏꯗꯨ ꯅꯪꯗꯤ ꯍꯦ ꯍꯦ ꯂꯨꯅ ꯇꯧꯕ ꯇꯧꯗꯕ ꯅꯠꯇꯦ
ꯍꯣꯏ ꯑꯗꯨꯅꯗꯤ ꯈꯔ ꯃꯣꯠ ꯆꯥꯅꯗꯕ ꯃꯥꯜꯂꯦ ꯍꯥꯏꯔꯤ ꯋꯥꯇꯁꯤꯡꯅꯗꯤꯀꯣ
ꯈꯪꯗꯦ ꯑꯗꯨꯒꯤꯗꯤ
ꯁꯤꯡꯗꯤ ꯂꯨꯅ ꯇꯧꯕ ꯃꯐꯝꯗ ꯂꯩꯅꯤꯡꯕꯅꯦ
ꯇꯣꯂꯣꯞ ꯆꯥꯕ ꯃꯅꯥꯛꯇ ꯆꯠꯂꯣ ꯍꯥꯏꯔꯁꯨ ꯌꯥꯗꯦ ꯑꯩ ꯇꯣꯂꯣꯞꯁꯨ ꯇꯣꯂꯣꯞ ꯆꯥꯗꯦꯕ ꯄꯩꯁꯥ ꯂꯥꯛꯐꯝꯁꯨ ꯂꯩꯇꯦꯕ ꯏꯟꯀꯝꯁꯨ ꯂꯩꯇꯦꯕ
ꯇꯦꯂꯣꯞ ꯆꯥꯒꯦꯔꯥ ꯆꯥꯔꯣꯏꯔꯥ ꯁꯨꯝ ꯂꯩꯃꯤꯟꯅꯕ ꯅꯨꯡꯉꯥꯏꯕ ꯍꯥꯏꯕꯁꯤ ꯆꯞ ꯃꯥꯟꯅꯩꯌꯦꯗꯅ ꯑꯗꯨꯒꯤꯁꯨ ꯑꯣꯏꯔꯝꯒꯅꯤ
ꯂꯣꯛ ꯈꯨꯕꯒꯤ ꯋꯥ ꯉꯥꯡꯕ ꯉꯝꯗ꯭ꯔꯦ ꯑꯩ ꯑꯩꯁꯨ ꯉꯛꯑꯦ ꯈꯅꯥꯎ ꯅꯥꯕꯀꯣ ꯅꯣꯏ ꯂꯩꯀꯥꯏꯗꯨ ꯃꯤ ꯀꯌꯥꯝ ꯂꯩꯒꯦ
ꯑꯩꯈꯣꯏ ꯂꯩꯀꯥꯏꯁꯤ ꯃꯤ ꯌꯥꯝꯃꯤꯗ ꯑꯩꯁꯦ ꯈꯅꯥꯎꯅꯥꯗꯅ ꯍꯟꯗꯛꯁꯦ ꯆꯥꯛ ꯏꯆꯪ ꯆꯪꯗꯦꯕ
ꯕꯣꯔꯥ ꯕꯣꯔꯥ ꯆꯥꯔꯝꯅꯤ
ꯆꯥꯛ ꯆꯥꯕ ꯌꯥꯗꯦ ꯏꯁꯥꯁꯦ ꯉꯝꯗꯦꯕ
ꯑꯩ ꯌꯨꯝ ꯆꯠꯀꯦ ꯇꯧꯕꯅꯦꯕ ꯑꯗꯣ ꯑꯩꯈꯣꯏ ꯕꯌꯥ ꯂꯥꯛꯇ꯭ꯔꯦ ꯑꯩ ꯆꯠꯀꯕ ꯃꯟꯗꯔꯦ ꯉꯁꯤ
ꯀꯩꯅꯣ ꯍꯥꯏꯁꯤꯕꯣ ꯊꯕꯛ ꯂꯩ ꯍꯥꯏꯕ ꯅꯠꯇ꯭ꯔꯣ
ꯍꯣꯏꯅꯦꯍꯦ
ꯂꯧꯗꯗꯣ ꯂꯩꯕꯗꯣ ꯌꯨꯝ ꯀꯥꯒꯦ ꯇꯧꯕ ꯅꯣꯏꯗꯤ ꯑꯥ ꯆꯤꯡꯅꯨꯡꯗ ꯇꯩꯕꯅꯤꯅ ꯂꯋꯥ ꯌꯥꯝ ꯇꯥꯏ ꯍꯥꯏꯕꯗꯤ ꯇꯥꯕꯅꯤ ꯑꯗꯨ ꯑꯗꯨꯕꯨ ꯆꯤꯡꯗꯅꯗꯤ ꯅꯨꯡꯉꯥꯏꯕ ꯃꯥꯥꯜꯂꯦ ꯑꯩꯒꯤ ꯑꯣꯏꯅꯗꯤ ꯃꯈꯣꯟ ꯊꯣꯛꯍꯟꯕ ꯌꯥꯗꯦ ꯁꯥꯏꯂꯦꯟꯗ ꯂꯩꯌꯨ ꯅꯪ ꯎꯝ
ꯅꯃꯥꯏꯗꯣ ꯍꯟꯗꯛ ꯅꯥꯜꯂꯤꯁꯦ ꯀꯩꯒꯤꯅꯣ
ꯑꯩꯁꯦ ꯍꯟꯗꯛ ꯎꯝ ꯃꯥꯏ ꯃꯥꯏꯉꯧꯕꯤ ꯈꯔ ꯇꯩꯕꯀꯣ
ꯎꯝ ꯕꯣꯅꯤꯂꯥ ꯀꯔꯤꯝꯗꯨꯔꯣ ꯑꯗꯨꯗꯤ ꯅꯠꯇꯦ ꯍꯟꯗꯛ ꯑꯅꯧꯕ ꯊꯣꯛꯄꯅꯦ ꯑꯗꯨ ꯈꯪꯗꯦꯗꯥ ꯔꯥꯏꯁ ꯋꯥꯇꯔ ꯀꯥꯏꯅ ꯌꯥꯝ ꯊꯣꯛꯈꯤꯗꯥꯏ ꯊꯣꯛꯑꯦ ꯑꯗꯨꯅꯦ ꯑꯩꯅ ꯁꯤꯖꯤꯟꯅꯔꯤꯁꯦ ꯉꯥꯎꯗꯤ ꯉꯧꯊꯣꯛꯄ꯭ꯔꯣ
ꯈꯔꯗꯤ ꯃꯉꯥꯥꯟ ꯊꯣꯛꯄꯒꯨꯝ ꯇꯧꯋꯦ ꯈꯪꯗꯦ
ꯑꯩꯁꯤ ꯌꯨꯝ ꯁꯨꯛꯍꯟꯍꯟꯅꯤꯡꯗ꯭ꯔꯦ ꯀꯃꯥꯏꯅ ꯇꯧꯅꯤ
ꯁꯨꯝ ꯑꯩꯅ ꯑꯗꯨ ꯂꯩꯈ꯭ꯔꯣꯅꯦꯀꯣ
ꯑꯩ ꯕꯖꯥꯔ ꯆꯠꯇꯦ ꯍꯥꯏꯔꯥ ꯀꯩꯩꯅꯣ
ꯑꯗꯨ ꯌꯨꯝ ꯍꯟꯅꯤꯡꯗꯦ ꯍꯥꯏꯁꯤꯅꯗꯤ
ꯑꯩ ꯌꯨꯝ ꯍꯟꯅꯤꯡꯗ꯭ꯔꯦ ꯂꯩꯅꯤꯡꯉꯦ ꯈꯪꯗ꯭ꯔꯦꯗ ꯁꯤꯗ ꯁꯨꯝ ꯂꯦꯛꯑꯁꯤꯔꯥ ꯈꯪꯗꯦꯗꯥ ꯉꯁꯤ ꯀꯩ ꯏꯪꯁꯥꯡ ꯊꯣꯡꯁꯤꯒꯦ
ꯏꯟꯁꯥꯡꯁꯨ ꯊꯣꯡꯅꯤꯡꯉꯥꯏ ꯂꯩꯇꯕꯅꯤ ꯉꯥ ꯑꯌꯥꯏꯕꯁꯨ ꯂꯩꯇ꯭ꯔꯦ
ꯑꯗꯨꯗꯤ ꯃꯦꯒꯤ ꯑꯣꯏꯅ ꯍꯧꯖꯤꯜꯂꯣ ꯑꯗꯨꯅ ꯐꯔꯅꯤ ꯌꯦꯟꯔꯨꯝ ꯒꯥ ꯌꯦꯔꯨꯝ ꯌꯦꯟꯔꯨꯝ ꯗꯣ ꯍꯥꯞꯄꯛ ꯅꯣꯏꯅ ꯇꯥꯎꯔꯣ ꯑꯗꯨꯒ ꯑꯣꯝꯂꯦꯠ ꯁꯥꯔꯒ ꯃꯦꯒꯤ ꯃꯊꯥꯛꯇꯨꯗ ꯆꯥꯏꯖꯜꯂꯣ ꯑꯗꯨ ꯍꯥꯎꯔꯅꯤ ꯑꯗꯣ ꯎꯝ ꯅꯠꯇꯦ ꯑꯥ ꯑꯗꯨꯒꯤꯅꯦ ꯑꯩꯅ ꯍꯥꯏꯁꯦ ꯉꯁꯥꯏ ꯐꯣꯟ ꯇꯧꯔꯥꯛꯑꯦ ꯍꯥꯏꯗꯣ ꯑꯩꯈꯣꯏ ꯌꯨꯝꯁꯤꯡꯁꯤ ꯆꯠꯒꯠ ꯆꯠꯒꯠ ꯇꯧꯕꯅꯦꯕ ꯑꯩꯅ ꯃꯄꯥꯟ ꯊꯣꯛꯈ꯭ꯔꯗꯤꯀꯣ ꯃꯥꯡꯈꯤꯒꯗꯧꯕ ꯕꯒꯨꯝꯕ ꯀꯤꯖꯕꯅꯦꯕ ꯉꯁꯥꯏꯒꯁꯦ ꯏꯆꯦꯅ ꯐꯣꯟ ꯇꯧꯔꯛꯑꯦ ꯑꯗꯨꯒꯤ ꯍꯧꯖꯤꯛꯁꯤ ꯏꯅꯥꯎꯄꯥꯕꯨ ꯐꯣꯟ ꯇꯧꯔꯛꯏ ꯀꯩꯅꯣ ꯏ ꯄꯤ ꯂꯩꯇ꯭ꯔꯗꯤ ꯀꯩꯅꯣ ꯅꯪ ꯀꯅꯥꯅꯣ ꯍꯥꯏꯁꯤꯕ‌ꯣ ꯅꯪ ꯑꯩꯁꯦ ꯀꯅꯥꯝꯇ ꯂꯩꯖꯗꯕ ꯃꯤ ꯃꯥꯟꯕ꯭ꯔꯕꯥ
ꯑꯗꯨꯒꯤ ꯅꯠꯇꯦꯗ ꯅꯅꯥꯎꯅ
ꯑꯩ ꯌꯥꯝꯅ ꯂꯥꯏꯔꯔꯕ ꯃꯤ ꯃꯥꯟꯕ꯭ꯔꯕꯥ ꯎꯝ ꯍꯟꯗꯛꯁꯦ ꯑꯩꯁꯦ ꯈꯔ ꯕꯤꯖꯤ ꯑꯣꯏꯕꯀꯣ ꯅꯨꯄꯥꯁꯨ ꯀꯥꯏ ꯅꯔꯦ ꯑꯦ ꯑꯩ ꯑꯩꯅꯦ ꯅꯨꯡꯉꯥꯏꯇꯕꯞ ꯍꯟꯗꯛ ꯌꯥꯝ ꯐꯣꯡꯗꯣꯛꯏꯖꯅꯤ
ꯑꯣꯟꯊꯣꯛꯄꯅꯤꯗ ꯑꯩꯈ‌ꯣꯏꯁ‌ꯦ
ꯃꯩ ꯂꯣꯏꯒꯤꯗꯧꯔꯦꯅ ꯑꯗꯨꯅ ꯑꯩꯅ ꯂꯤꯛꯅ ꯂꯤꯛꯅ ꯁꯤꯖꯤꯟꯅꯕ ꯑꯩꯈꯣꯏ ꯃꯩꯁꯦ ꯃꯥꯈꯣꯟ ꯊꯣꯛꯄꯅ ꯌꯥꯗ꯭ꯔꯦ ꯇ‌ꯦ ꯇ‌ꯦ ꯈꯣꯡꯕꯅꯀꯣ ꯃꯩꯗꯣ ꯎꯝ ꯑꯗꯨ ꯃꯩꯗꯨ ꯌꯥꯝ ꯁꯤꯖꯤꯟꯅꯒꯅꯨ ꯑꯗꯨꯅ ꯑꯩꯗꯤ ꯁꯨꯝ ꯏꯝꯄꯣꯔꯇꯦꯟ ꯑꯣꯏꯕ
ꯏꯒ‌ꯦꯟ ꯕꯤꯇꯤꯅꯟ ꯃꯔ‌ꯣꯜ ꯑꯃ ꯎꯝ
ꯅꯪꯒꯤ ꯋꯥꯔꯤ ꯑꯃ ꯁꯥꯔꯛꯎꯗꯅ ꯍꯩ ꯂꯣꯛꯄꯒꯤ ꯋꯥꯔꯤ ꯈꯪꯗ꯭ꯔꯕꯣ
ꯑ ꯍꯩꯅꯧꯗꯣ ꯊꯥꯔꯥꯛꯄ ꯑꯗꯨꯒ ꯊꯕꯤꯁꯨ ꯊꯥꯔꯛꯄ ꯊꯕꯤꯗꯨ
ꯌꯥꯝ ꯍꯥꯎꯋ‌ꯦ ꯅꯪ ꯈꯪꯕ꯭ꯔ‌ꯣ ꯂꯩꯕꯅꯦ ꯄꯦꯝꯃ ꯆꯥꯎ ꯊꯣꯠ ꯊꯣꯠ ꯂꯧꯔꯒꯅꯦ ꯑ ꯌꯥꯝ ꯍꯥꯎꯑꯦ ꯑꯗꯨꯒ ꯃꯣꯏꯒꯤ ꯍꯩꯅꯧꯗꯣ
ꯑꯩꯈꯣꯏꯗ ꯄꯥꯟꯕꯗꯨꯒ ꯃꯥꯟꯅꯗꯕꯥ ꯈꯨꯊꯨꯝ ꯑꯃꯥ ꯑꯗꯣ ꯇꯤꯟꯗꯤ ꯆꯪꯕ ꯃꯣꯏꯒꯤꯁꯦ
ꯀꯩꯅꯣ ꯍꯥꯏꯁꯤꯕ‌ꯣ
ꯃꯣꯏꯒꯤ ꯍꯩꯅꯧꯗꯣ ꯍꯥꯎꯗꯤ ꯍꯥꯎꯕ ꯑꯃꯁꯨ ꯂꯩꯌꯦ ꯍꯧꯖꯤꯛ ꯑꯩ ꯆꯥꯗꯗꯅ ꯊꯝꯃꯤ ꯈꯔ ꯃꯨꯟ ꯐꯥꯗꯕ ꯃꯣꯏꯒꯤꯗꯣ ꯃꯨꯟꯗ꯭ꯔꯁꯨ ꯈꯨꯊꯨꯝ ꯑꯃꯅꯤ ꯅꯣꯏꯁꯨ ꯈꯪꯗ꯭ꯔꯗꯤ ꯅꯣꯡꯃ ꯂꯥꯛꯑꯒ ꯇꯦꯁ ꯇꯧꯔꯨ ꯂꯥꯛꯑꯣ
ꯑꯣ ꯈꯪꯉꯦ ꯈꯪꯉꯦ ꯌꯥꯝ ꯍꯥꯎꯕꯅꯤ ꯑꯩ ꯅꯍꯥꯟꯋꯥꯏ ꯆꯠꯂꯦꯕꯀꯣ ꯑꯗꯨꯗ ꯈꯪꯗꯦ ꯇꯤꯟ ꯆꯡꯉꯦ ꯍꯥꯎꯗꯤ ꯍꯥꯎꯕ ꯍꯥꯎꯔꯝꯅꯤ ꯑꯩꯁꯦ ꯉꯁꯤ ꯂꯧꯗꯒꯤ ꯌꯨꯝ ꯀꯥꯁꯤꯔ ꯀꯥꯔ‌ꯣꯏꯁꯤꯔ ꯁꯨꯝ ꯈꯟꯕꯅ ꯑꯩꯁꯦ ꯉꯥꯎꯔ‌ꯦ ꯀ‌ꯣꯛꯁ‌ꯦ ꯀꯩꯅ‌ꯣ ꯑꯃꯨꯛ ꯌꯨꯝ ꯆꯠꯂꯗꯤ ꯉꯥ ꯑꯌꯥꯏꯕ ꯂꯩꯗꯕ ꯄꯩꯁꯥ ꯂꯩꯇꯕ ꯅꯪꯗꯤ ꯌꯥꯡ
ꯃꯇꯥꯡꯅꯅꯤ ꯍꯥꯏꯇꯥꯔꯦꯀꯣ ꯇꯥꯡ ꯃꯇꯝꯅ ꯌꯥꯗꯕꯒꯤ ꯑꯗ‌ꯣ ꯁ꯭ꯇ‌ꯦꯁꯇ‌ꯦ ꯇꯥꯗ꯭ꯔꯦꯕ
ꯑꯗꯨ ꯑꯩꯈꯣꯏꯁꯦ ꯄꯨꯡ ꯀꯌꯥꯗ ꯌꯨꯝ ꯍꯟꯁꯤ ꯍꯥꯏꯅꯣ
ꯑꯗꯣ
ꯅꯪꯒꯤꯁꯦ ꯑꯒ ꯂꯩꯃꯤꯟꯅꯕꯒ ꯆꯞ ꯃꯥꯟꯅꯕ ꯑꯃ ꯇꯧꯋꯦ ꯅꯪ ꯄꯨꯡ ꯀꯌꯥꯗ ꯍꯟꯒ‌ꯦ ꯄꯨꯡ ꯃꯔꯤ ꯇꯥꯔꯦꯕꯀꯣ ꯄꯨꯡ ꯃꯔꯤꯒ ꯃꯤꯅꯤꯠ ꯑꯅꯤ ꯑꯗꯨ ꯑꯣꯏꯇꯥꯔꯗꯤ ꯄꯨꯡ ꯑꯅꯤꯒ ꯃꯤꯅꯤꯠ ꯃꯔꯤꯗ ꯂꯣꯏꯁꯟꯗ‌ꯣꯏꯕ ꯑꯝ ꯈꯪꯉꯦ ꯈꯪꯉꯦ ꯅꯥꯇꯣꯟ ꯆꯥꯕꯤ ꯂꯩꯔꯥꯡ ꯒꯥꯢꯅ ꯑꯩꯒꯤ ꯈꯣꯟꯖꯦꯜꯁꯦ ꯀꯃꯥꯏꯅ ꯇꯧꯒꯦ ꯁꯨꯝ ꯅꯨꯡꯉꯥꯏꯕ꯭ꯔꯥ ꯀꯩꯅꯣ ꯍꯥꯏꯁꯤꯕꯣ
ꯑꯩꯗꯤ ꯁꯥꯕꯅ ꯂꯣꯏꯔꯦ ꯍꯨꯃꯥꯡꯁꯦ
ꯕꯦꯝꯕꯦꯝ ꯕꯦꯝ ꯌꯥꯝ ꯅꯨꯡꯉꯥꯏꯇ꯭ꯔꯕꯣ ꯑꯩ ꯀꯣꯛ ꯌꯥꯝ ꯆꯤꯛꯑꯦ ꯍꯟꯗꯛꯁꯦ ꯂꯣꯛ ꯂꯩꯍꯧ ꯂꯩꯕꯀꯣ ꯅꯍꯥꯟ ꯂꯧ ꯑꯁ ꯋꯥꯅ ꯆꯠꯂꯨꯕꯒꯤ ꯅꯠꯇ꯭ꯔꯥ ꯈꯪꯗꯦ ꯀꯩꯒꯤꯅꯣ ꯈꯪꯗꯦ ꯑꯁ ꯑꯉꯥꯡ ꯑꯃꯗ ꯂꯧꯔꯛꯄꯅꯤ ꯍꯥꯏꯗꯣꯏꯔꯥ ꯈꯪꯗꯦ ꯅꯥꯕꯁꯤꯗꯤ ꯑꯩ ꯑꯩꯈꯣꯏꯗ ꯑꯩꯈꯣꯏꯗꯩ ꯆꯦꯟ ꯂꯩꯕꯀꯣ ꯑꯩꯒ ꯍꯦꯛ ꯍꯦꯛ ꯇꯨꯃꯤꯟꯅꯩꯕ
ꯏꯆꯦ ꯃꯆꯥ ꯍꯥꯢꯕ ꯑꯣ ꯅꯪꯁꯦ
ꯃꯥꯗꯤ ꯑ ꯃꯃꯥꯏ ꯃꯅꯥꯛ ꯑꯝꯇ ꯆꯠꯄ ꯅꯠꯇꯦ ꯑꯩꯒꯤ ꯅꯥꯛꯇ ꯑꯗꯨꯝ ꯁꯨꯝ ꯂꯩꯔ ꯑꯃ ꯑꯩꯒꯤ ꯅꯥꯛꯇꯒꯤ ꯉꯥ ꯃꯆꯥꯗꯒꯤꯀꯣ ꯁꯨꯝ ꯂꯩ ꯒꯣ ꯑꯗꯨꯒꯤ ꯍꯧꯖꯤꯛ ꯐꯥꯎ ꯊꯥꯗꯣꯛꯄ ꯉꯝꯗꯗꯅ ꯑꯩꯒꯤ ꯅꯥꯛꯇ ꯑꯗꯨꯝ ꯂꯩꯔꯕ ꯭ ꯈꯪꯗꯦ ꯃꯥꯗꯤ
ꯑꯗꯣ ꯁꯥꯗꯤ ꯁꯥꯢꯀꯣ ꯃꯣꯏ ꯍꯟꯗꯛ ꯃꯔꯛꯁꯦ ꯁꯥꯗ꯭ꯔꯣ
ꯗꯨ ꯂꯣꯏꯔꯦꯍꯦ ꯑꯩ ꯉꯁꯤꯅꯦ ꯕꯖꯥꯔꯗꯒꯤ ꯍꯜꯂꯛꯄꯗ ꯑꯩ ꯏꯃꯥꯟꯅꯕꯤꯒ ꯈꯨꯠꯁꯥ ꯑꯃ ꯇꯧꯋꯤ ꯢꯁꯥꯁꯦ
ꯈꯪꯗ꯭ꯔꯦꯗ
ꯀꯩꯅꯣ ꯍꯥꯏ